ꯑꯣ ꯑꯩꯗꯣ ꯁꯤꯗ ꯃꯄꯥꯟꯗ ꯂꯦꯞꯄꯝꯕꯅꯦ ꯅꯪꯗꯤ
ꯑꯩꯖꯨꯅꯦ ꯀꯥꯗꯅꯦ ꯂꯩꯕꯗꯣ ꯉꯝꯗ꯭ꯔꯕ ꯀꯥꯗ ꯂꯩꯕꯗꯣ ꯍꯥꯏꯗꯤꯅꯦ ꯑꯈꯣꯏꯒꯤ ꯐꯦꯟꯗꯨꯁꯨ ꯌꯥꯝ ꯇꯞꯄꯦꯕ ꯑꯗꯨꯗꯨꯒ ꯇꯞꯄ ꯍꯥꯏꯁꯨ ꯀꯩꯁꯨ ꯌꯥꯝ ꯇꯞꯄꯕꯨꯗꯤ ꯅꯠ ꯇꯦ ꯑꯗꯨꯝ ꯃꯁꯥꯒꯤ ꯆꯥꯡ ꯑꯝꯗ ꯍꯨꯝꯃꯤꯅꯦꯕ ꯑꯗꯨ ꯑꯣꯏꯔꯁꯨꯅꯦ ꯐꯦꯟꯁꯦ ꯑꯁꯥꯕ ꯁꯤꯠꯄ ꯍꯥꯏꯇꯥꯔꯦ ꯑꯗꯨꯗꯨꯅ ꯑꯩꯁꯨꯦ ꯂꯩꯐꯝ ꯆꯥꯐꯝ ꯈꯪꯗꯗꯅ ꯉꯥꯏꯍꯥꯛꯇꯪ ꯃꯄꯥꯟꯗ ꯊꯣꯛꯂꯛꯄꯅꯦ ꯗ ꯊꯣꯛꯂꯛꯄꯗꯨꯗ ꯅꯪꯉꯣꯟꯗ ꯁꯨꯝ ꯍꯥꯏꯗꯤ ꯄꯥꯎꯁꯤꯁꯨ ꯐꯥꯎꯅꯗꯕ ꯀꯨꯏꯔꯦ ꯅꯣꯏꯁꯨ ꯍꯥꯏꯗꯤ ꯃꯐꯝ ꯍꯣꯡꯈꯤꯕꯗꯒꯤ ꯁꯨꯝ ꯎꯅꯈꯤꯗ꯭ꯔꯦꯗꯅ ꯑꯩꯁꯨ ꯀꯣꯂꯦꯖ ꯀꯥꯕ ꯅꯠꯇꯦ ꯑꯩꯁꯨ ꯗ꯭ꯌꯨꯇꯤ ꯆꯠꯂꯤꯅꯤꯅ ꯎꯅꯈꯤ ꯇ꯭ꯔꯦꯗꯅ ꯑꯗꯨꯗꯨꯏ ꯁꯨꯝ ꯐꯣꯟ ꯇꯧꯒꯦꯅ ꯇꯧꯔꯛꯏꯅꯦ
ꯑꯣ ꯅꯪ ꯗ꯭ꯌꯨꯇꯤ ꯆꯠꯂꯤꯕꯣ ꯍꯧꯖꯤꯛꯁꯨ ꯗꯨꯝ ꯀꯃꯥꯏꯅ ꯇꯧꯒꯦ ꯑꯗꯗꯤ ꯁꯥꯕ꯭ꯔꯕ ꯌꯥꯝꯅ꯫
ꯑꯈꯣꯏ ꯗ꯭ꯌꯨꯇꯤ ꯆꯠ ꯆꯠꯄꯁꯦ ꯌꯥꯝ ꯁꯥꯏꯌꯦ ꯍꯥꯏꯗꯤ ꯑꯩꯈꯣꯏꯁꯦ ꯄꯨꯡ ꯑꯃ ꯁ꯭ꯋꯥꯏꯗꯒꯤ ꯆꯠꯄꯅꯦꯕꯀꯣ ꯄꯨꯡ ꯑꯃꯗꯒꯤ ꯆꯠꯄꯁꯤꯅ ꯄꯨꯡ ꯑꯗꯨꯝ ꯑꯃꯗꯒꯤ ꯍꯥꯏꯁꯤ ꯁꯦ ꯑꯃꯗꯒꯤ ꯄꯨꯡ ꯀꯩꯅꯣꯗꯗꯤ ꯕꯥꯔꯣ ꯅꯠꯇ꯭ꯔ ꯁ꯭ꯋꯥꯏꯗꯒꯤ ꯆꯥꯛ ꯆꯥꯕ ꯈꯣꯠꯄ ꯑꯄ ꯇꯧꯔꯒ ꯂꯣꯏꯁꯤꯜꯂꯤꯅꯤꯗꯅ ꯑꯗꯨ ꯑꯣꯏꯔꯁꯨꯅꯦ ꯑꯁ ꯆꯥꯛ ꯆꯥꯕꯒꯥꯏꯁꯦ ꯍꯧꯖꯤꯛꯇꯤꯅꯦ ꯁꯥꯕꯅꯤꯅ ꯌꯥꯝ ꯍꯥꯎꯇꯦꯌꯦ ꯃꯣꯏꯒꯤꯗꯨꯗꯤ ꯍꯋꯥꯏ ꯑꯃ ꯄꯤꯔꯅꯤ ꯀꯥꯡꯍꯧ ꯑꯃ ꯄꯤꯔꯅꯤ ꯑꯣ ꯍꯋꯥꯏ ꯍꯥꯏꯁꯤꯁꯨ ꯍꯥꯏꯗꯤ ꯑꯩꯈꯣꯏꯅ ꯌꯨꯝꯗ ꯀꯩꯗ ꯑꯗꯨꯃꯥꯏꯅ ꯊꯣꯡꯕꯒꯤ ꯈꯨꯊꯣꯡꯗꯣ ꯅꯠꯇꯕꯅꯤꯅ ꯌꯥꯝ ꯈꯦꯠꯅꯕꯅꯤꯅꯅꯦ ꯆꯥꯕ ꯊꯛꯄꯁꯨ ꯑꯃꯠꯇ ꯌꯥꯗꯕꯤꯅꯦꯕ ꯑꯗꯩꯗꯤ ꯏꯁꯤꯡ ꯃꯉꯥꯏꯔꯦꯗꯅ ꯏꯁꯤꯡꯁꯤꯁꯨ ꯍꯥꯏꯗꯤ ꯃꯥꯟꯅꯗꯦꯕ ꯃꯣꯏꯒꯤ ꯏꯁꯤꯡꯁꯤꯒ ꯑꯩꯈꯣꯏꯒꯤ ꯑꯥꯒꯤ ꯏꯁꯤꯡꯗꯨꯒ ꯃꯍꯥꯎꯁꯦ ꯈꯦꯠꯅꯩꯌꯦꯕ ꯑꯗꯨꯗꯨꯅꯅꯦ ꯊꯛꯄꯁꯤꯗꯅ ꯣ ꯑꯃ ꯁꯥꯔꯤ ꯁꯥꯔꯤ ꯀꯩꯅꯣꯝ ꯇꯧꯔꯒꯅꯦ ꯌꯥꯝ ꯍꯥꯎꯇꯦ ꯑꯗꯣ ꯑꯩꯈꯣꯏꯁꯦ ꯗ꯭ꯌꯨꯇꯤꯁꯦ ꯄꯨꯡ ꯑꯗꯨꯝ ꯑꯃꯗꯒꯤ ꯆꯠꯂꯤꯅꯦꯕ ꯑꯗꯣ ꯅꯣꯏꯒꯤꯗꯤ ꯑꯦꯛꯖꯥꯝꯁꯦ ꯂꯣꯏꯔꯕꯅꯤꯅ ꯅꯪꯗꯤ ꯀꯃꯥꯏ ꯀꯃꯥꯏ ꯇꯧꯏ
ꯁꯥꯕꯅꯤꯅ ꯀꯔꯤꯗꯤ ꯇꯧꯔꯨꯅꯤ ꯃꯄꯥꯟ ꯊꯣꯛꯇꯕꯁꯨ ꯁꯥꯕꯅꯤꯅ ꯁꯥꯈ꯭ꯔꯕꯁꯤꯗ ꯀꯃꯥꯏꯅ ꯃꯄꯥꯟ ꯊꯣꯛꯇꯣꯔꯤꯗꯨꯗꯨꯅ ꯀꯥ ꯃꯅꯨꯡꯗ ꯑꯗꯨꯝ ꯂꯩꯔꯒ ꯀꯥ ꯃꯅꯨꯡꯗ ꯂꯩꯔꯒꯅ ꯈꯔ ꯁꯥꯕꯗꯣ ꯐꯩꯑꯕ ꯃꯄꯥꯟ ꯊꯣꯛꯑꯒꯗꯤ ꯑꯣꯝ ꯆꯥꯛꯅꯔꯒ ꯏꯁꯥꯁꯦ ꯀꯩ ꯍꯥꯏꯅꯤ ꯍꯨꯃꯥꯡꯗꯩ ꯀꯩꯗꯩ ꯄꯪꯇꯥꯗ ꯇꯥꯔꯦ ꯑꯗꯨꯗꯒꯤ ꯂꯨꯖꯕꯁꯨ ꯅꯣꯡꯃꯗ ꯃꯔꯤꯔꯛ ꯃꯉꯥꯔꯛ ꯑꯗꯨꯃꯥꯏꯅ ꯂꯨꯖꯔꯦ ꯑꯗꯩꯗꯤ ꯑꯗꯨꯝ ꯈꯪꯗꯦꯗ ꯑꯗꯨꯝ ꯁꯥꯃꯟꯗꯅ ꯒ꯭ꯌꯥꯟ ꯑꯃ ꯇꯥꯗꯦ ꯀꯩ ꯍꯥꯏ ꯑꯗꯨꯩꯅꯣ ꯈꯪꯗ꯭ꯔꯦꯗ
ꯏꯔꯨꯖꯕꯥ ꯁꯦ ꯑꯩꯁꯨꯅꯦ ꯍꯧꯒꯂ ꯇꯨꯝ ꯍꯧꯒꯠꯂꯛꯄꯗ ꯑꯃ ꯏꯖꯔꯅꯤ ꯑꯗꯩꯗꯤ ꯑꯗꯨꯝ ꯍꯥꯏꯗꯤ ꯇꯨꯝ ꯍꯧꯒꯠꯂꯛꯇ ꯏꯖꯕꯁꯤꯅꯗꯤ ꯑꯩꯈꯣꯏꯒꯤꯗꯤ ꯗ꯭ꯌꯨꯇꯤ ꯆꯠ ꯗꯤ ꯄꯨꯡ ꯕꯥꯔꯣ ꯁꯥꯏꯗꯩꯩ ꯆꯟꯗꯣꯏꯅꯤꯅ ꯑꯩꯁꯦ ꯆꯥꯛ ꯆꯥꯔ ꯀꯣꯜꯂ ꯃꯇꯨꯡꯗ ꯑꯃꯨꯛ ꯐꯤꯔꯣꯜ ꯂꯣꯏꯁꯜꯂꯝ ꯗꯥꯏꯗ ꯑꯩꯁꯤ ꯑꯃꯨꯛꯁꯨ ꯏꯔꯨ ꯏꯖꯗꯣꯏꯅꯦꯕ ꯏꯖꯔꯕ ꯃꯇꯨꯡꯁꯤꯗ ꯑꯗꯩꯗꯤ ꯑꯩꯈꯣꯏꯒꯤ ꯎ ꯑꯩꯅ ꯆꯠꯂꯤꯕ ꯃꯐꯝꯗꯨꯅ ꯑꯃꯨꯛ ꯀꯃꯥꯏꯅ ꯇꯧꯋꯤ ꯑꯗꯨꯛꯀꯤ ꯃꯇꯤꯛ ꯍꯥꯏꯗꯤ ꯁꯥꯕ ꯍꯥꯏꯕꯁꯤꯕꯨꯅꯦ ꯌꯥꯝ ꯁꯥꯏꯌꯦꯕ ꯑꯗꯩꯗꯤ ꯑꯩꯈꯣꯏꯅ ꯍꯥꯏꯗꯤ ꯁꯥꯈ꯭ꯔꯕ ꯄꯨꯡ ꯕꯥꯔꯣꯒꯤ ꯅ__ ꯁꯥ ꯍꯥꯏꯔꯦꯗꯅ ꯑꯗꯩꯗꯤ ꯀꯩꯅꯣ ꯇꯧꯕꯁꯤꯁꯨꯅꯦ ꯕꯁꯇ ꯀꯩꯗ ꯒꯥꯔꯤ ꯃꯅꯨꯡꯗ ꯒꯥꯔꯤ ꯃꯅꯨꯡꯗ ꯐꯝꯕ ꯍꯥꯏꯁꯦ ꯑꯗꯨꯛꯀꯤ ꯃꯇꯤꯛ ꯋꯥꯏꯑꯦꯕ ꯑꯣꯝ ꯆꯥꯛꯅꯕꯅꯤꯅꯅꯦ ꯏꯁꯥꯁꯦ ꯒ꯭ꯌꯥꯟꯃꯦꯟ ꯑꯝꯇ ꯇꯥꯗꯦ ꯑꯗꯩꯗꯤ ꯆꯥꯛꯁꯨ ꯏꯟꯊꯤ ꯅꯨꯡꯉꯥꯏꯅ ꯆꯥꯔ ꯆꯠꯇ꯭ꯔꯦ ꯍꯥꯎ__ ꯅꯤꯅꯥ ꯆꯠꯇ꯭ꯔꯕꯅꯤꯅ ꯏꯁꯥꯁꯦ ꯁꯣꯛ ꯐꯕꯅꯁꯨ ꯍꯦꯟꯕ ꯋꯥꯒ ꯋꯥꯔꯦ ꯁꯥꯒ ꯁꯔꯦ ꯑꯗꯨ ꯑꯗꯨꯛꯀꯤ ꯃꯇꯤꯛ ꯏꯁꯥꯁꯦ ꯆꯣꯛꯊꯥꯌꯦꯕ ꯑꯗꯩꯗꯤ ꯑꯩꯈꯣꯏꯁꯦ ꯍꯥꯏꯗꯤ ꯌꯧꯕꯗ ꯑꯗꯨꯝ ꯄꯨꯡ ꯑꯃ ꯃꯈꯥꯏ ꯁ꯭ꯋꯥꯏꯗ ꯑꯗꯨꯝ ꯍꯦꯜꯂꯦꯗꯅ ꯑꯗꯥꯒꯤ ꯑꯩꯈꯣꯏꯁꯦ ꯗꯨ ꯇꯤꯁꯦ ꯀꯩꯅꯣ ꯇꯧꯋꯦꯕ ꯃꯣꯏ ꯃꯐꯝꯁꯤꯗꯁꯨꯅꯦ ꯍꯥꯏꯗꯤꯅꯦ ꯃꯣꯏꯒꯤ ꯐꯦꯟ ꯊꯥꯔꯤꯕ ꯈꯣꯠꯂꯤꯕꯁꯤꯡꯁꯦ ꯑꯁꯥꯕ ꯅꯨꯡꯁꯤꯠ ꯁꯤꯠꯂꯦꯕ ꯈꯪꯕ꯭ꯔꯥ ꯑꯗꯨꯗꯨꯅꯅꯦ ꯌꯥꯝꯅ ꯍꯥꯏꯗꯤ ꯏꯁꯥꯗ ꯋꯥꯕꯗꯣ ꯑꯣꯝ ꯆꯥꯛꯅꯔꯒ ꯑꯩꯗꯤꯅꯦ ꯀꯩꯅꯣꯁꯨ ꯇꯧꯋꯦꯕ ꯍꯨꯃꯥꯡ ꯁꯧꯔꯁꯨꯅꯦ ꯍꯨꯃꯥꯡ ꯇꯥꯊꯣꯛꯇꯦꯕ ꯑꯩꯒꯤ ꯈ꯭ꯋꯥꯏꯗꯒꯤ ꯁꯤꯁꯦ ꯇꯜꯂꯦꯕ ꯑꯩꯗꯤ ꯌꯥꯝꯅ ꯍꯨꯃꯥꯡ ꯇꯥꯛꯊꯣꯛꯇꯕꯤꯗꯩ ꯏꯁꯥꯁꯦ ꯆꯠꯅꯞ ꯆꯅꯞ ꯆꯅꯞ ꯅꯞꯄ ꯂꯩꯕꯗꯣ ꯑꯗꯨꯃꯥꯏꯅ ꯇꯧꯋꯦꯕ ꯑꯗꯣ ꯅꯪꯗꯤ ꯍꯥꯏꯗꯤ ꯍꯨꯃꯥꯡꯁꯦ ꯑꯗꯨꯝ ꯖꯣꯔꯣ ꯖꯣꯔꯣ ꯆꯥ ꯇꯥꯕ꯭ꯔꯥ ꯅꯠꯇ꯭ꯔꯒꯅ ꯀꯃꯥꯏ ꯇꯧꯋꯏ
ꯍꯨꯃꯥꯡꯁꯦ ꯑꯁ ꯑꯩꯁꯨ ꯆꯞ ꯃꯅꯩꯌꯦꯗ ꯅꯪꯒ ꯍꯥꯏꯗꯤ ꯁꯥꯕꯁꯦ ꯑꯗꯨꯝ ꯍꯨꯃꯥꯡ ꯁꯧꯗ꯭ꯔꯒꯁꯨ ꯑꯩꯗꯤ ꯅꯤꯡꯊꯝꯊꯥꯗꯕꯨ ꯑꯣꯏꯔꯣ ꯑꯃꯗꯕꯨ ꯑꯣꯏꯔꯣ ꯑꯗꯨꯝ ꯍꯨꯃꯥꯡꯁꯤꯗꯤ ꯆꯥꯕ ꯊꯛꯄꯗꯁꯨ ꯑꯗꯨꯝ ꯍꯨꯃꯥꯡ ꯇꯥꯗꯅ ꯈꯣꯠꯇꯅ ꯇꯧꯕꯁꯤꯗꯤ ꯑꯗꯨꯝ ꯇꯥꯏꯌꯦꯕ ꯑꯗꯒꯤ ꯊꯕꯛ ꯑꯃ ꯆꯠꯂꯁꯨ ꯍꯥꯏꯗꯤ ꯅꯤꯡꯊꯝꯊꯥꯗ ꯑꯣꯏꯒꯦꯔꯥ ꯑꯃꯗ ꯑꯣꯏꯒꯦꯔꯥ ꯀꯥꯂꯦꯟꯗꯕꯨ ꯑꯣꯏꯒꯦꯔꯥ ꯊꯕꯛ ꯑꯃ ꯆꯠꯄꯁꯦ ꯍꯥꯏꯗꯤ ꯍꯨꯃꯥꯡꯁꯦ ꯀꯥꯂꯦꯟꯗ ꯁꯧꯕꯒꯤ ꯇꯥꯏꯞꯇ ꯍꯨꯃꯥꯡꯁꯦ ꯁꯧꯔꯒ ꯍꯨꯃꯥꯡ ꯖꯔꯣ ꯖꯔꯣ ꯇꯕꯗꯣ ꯑꯗꯨꯃꯥꯏꯅ ꯑꯗꯨꯝ ꯑꯣꯏꯌꯦꯕ ꯑꯗꯨ ꯒꯤꯗꯤ ꯑꯗꯨꯗꯨꯒ ꯑꯗꯨꯃꯥꯏꯅ ꯇꯧꯕꯅꯤꯅ ꯊꯕꯛ ꯆꯠꯄ ꯈꯣꯠꯄꯗ ꯑꯗꯨꯝ ꯍꯥꯏꯗꯤ ꯏꯁꯥꯗꯅ ꯍꯦꯟꯅ ꯃꯌꯥꯝ ꯋꯥꯕꯗꯣ ꯑꯣꯏꯌꯦꯕ ꯍꯥꯏꯗꯤ ꯌꯨꯝꯗꯅ ꯀꯩ ꯍꯥꯏꯅꯤ ꯑꯗꯨꯝ ꯏꯁꯤꯡꯕꯨ ꯑꯣꯏꯔꯣ ꯑꯃꯕꯨ ꯑꯣꯏꯔꯣ ꯌꯦꯉꯛꯄ ꯈꯣꯠꯄꯗ ꯁꯥꯍꯟꯗꯅ ꯑꯗꯨꯝ ꯏꯁꯤꯡ ꯑꯌꯡꯕ ꯈꯣꯠꯄ ꯊꯤꯔꯛꯑꯦꯗꯅ ꯑꯗꯒꯤ ꯀꯥꯂꯦꯟꯗ ꯑꯣꯏꯗꯤ ꯐꯕ ꯅꯤꯡꯊꯝꯊꯥꯗꯗꯤ ꯏꯁꯤꯡ ꯑꯌꯤꯡꯕꯗꯣ ꯄꯥꯛꯅ ꯐꯪꯗꯦꯗꯅ ꯗꯨꯀꯥꯟꯗꯕꯨ ꯑꯣꯏꯔꯣ ꯑꯃꯗꯕꯨ ꯑꯣꯏꯔꯣ ꯑꯗꯣ ꯅꯪꯒꯤ ꯀꯩꯅꯣꯗꯣ ꯀꯩ ꯍꯥꯏ ꯅꯪꯒꯤ ꯄꯨꯛ ꯅꯥꯕꯒꯤꯗꯣ ꯀꯃꯥꯏ ꯇꯧꯒꯔꯒꯦ
ꯑꯩꯁꯦ ꯄꯨꯣꯛꯅꯕ ꯍꯥꯏꯁꯦ ꯑꯁ ꯈꯪꯗꯦꯗ ꯑꯩꯁꯦ ꯁꯥꯁꯦ ꯏꯐꯠꯇ ꯐꯠꯇꯕ ꯍꯥꯏꯇꯥꯔꯦ ꯑꯩꯁꯦ ꯏ ꯅꯨꯡ ꯆꯠꯄ ꯈꯣꯠꯄꯒꯤꯁꯨ ꯁꯦꯡꯗ꯭ꯔꯦ ꯑꯗꯨꯗꯨꯅꯅꯦ ꯏꯁꯥꯁꯤꯖꯨꯅꯦ ꯍꯟꯗꯛꯁꯦ ꯌꯥꯝ ꯅꯣꯏꯈꯠꯂꯦꯕ ꯑꯩꯁꯦ ꯅꯣꯏꯈꯠꯄꯁꯤꯗꯅꯦ ꯏꯁꯥꯅ ꯍꯥꯏꯗꯤ ꯑꯩ ꯑꯍꯥꯎꯕꯗꯁꯨ ꯆꯥꯖꯅꯤꯡꯕꯅꯤꯅ ꯆꯥꯕ ꯊꯛꯄꯗꯁꯨ ꯏꯁꯥꯅ ꯍꯥꯏꯗꯤ ꯈꯤꯇꯪ ꯏꯁꯥꯅ ꯊꯕꯕꯨ ꯑꯣꯏꯒꯦꯔꯥ ꯀꯥꯌꯦꯝ ꯂꯩꯇ꯭ꯔꯕꯅꯤꯅ ꯑꯩꯁꯦ ꯎꯔꯤꯉꯩ ꯑꯩꯗꯣ ꯑꯗꯨꯝ ꯆꯥꯅꯤꯡꯕ ꯑꯗꯨꯗꯨꯅꯅꯦ ꯁꯥꯥꯖꯖꯤꯖꯨ ꯅꯣꯏꯁꯨ ꯅꯣꯏꯈꯠ ꯍꯥꯏꯗꯤ ꯏꯁꯥꯖ ꯈꯔ ꯑꯗꯨꯝ ꯐꯠꯇ꯭ꯔꯕꯅꯤꯅ ꯄꯨꯛ ꯅꯥꯕꯩ ꯈꯣꯠꯄꯩꯗꯣ ꯑꯩꯁꯦ ꯍꯟꯗꯛꯁꯨ ꯌꯦꯡꯉꯕꯅꯦ ꯑꯗꯣ ꯌꯦꯡꯕꯁꯦ ꯀꯩꯅꯣ ꯇꯧꯋꯦꯕ ꯍꯥꯏꯗꯤ ꯃꯣꯏꯅ ꯍꯤꯗꯥꯛ ꯂꯥꯡꯊꯛꯄꯤꯔꯛꯑꯦ ꯍꯤꯗꯥꯛ ꯂꯥꯡꯊꯛ ꯄꯤꯔꯛꯏꯗꯣ ꯃꯣꯏꯒꯤꯗꯤ ꯀꯩ ꯍꯥꯏ ꯍꯤꯗꯥꯛ ꯂꯥꯡꯊꯛ ꯆꯥꯎ ꯐꯅꯤꯗꯅꯤ ꯅꯠꯇ꯭ꯔꯥ ꯑꯗꯨꯗꯨꯅ ꯑꯩꯁꯦ ꯍꯤꯗꯥꯛ ꯂꯥꯡꯊꯛ ꯆꯥꯔꯛꯄ ꯆꯥꯕꯗꯣ ꯑꯗꯨꯗꯩꯗꯤ ꯈꯔꯗꯤ ꯐꯕꯗꯤ ꯃꯥꯜꯂꯦ ꯑꯗꯣ ꯍꯤꯗꯥꯛꯁꯦ ꯂꯦꯞꯄꯒ ꯑꯗꯨꯝ ꯍꯧꯔꯛꯇꯣꯏꯅꯦꯕ ꯍꯧꯕꯒꯤ ꯗꯤ ꯑꯩꯁꯦ ꯑꯗꯨꯅ ꯍꯥꯏꯗꯤ ꯍꯧꯖꯤꯛꯀꯤꯗꯤ ꯑꯗꯨꯝ ꯄꯨꯛ ꯅꯥꯕ ꯈꯣꯠꯄꯁꯦ ꯑꯗꯨꯝ ꯐꯔꯦ ꯍꯤꯗꯥꯛ ꯆꯥꯔꯤꯕꯅꯤ ꯑꯗꯨꯗꯨꯒ ꯑꯩꯁꯦ ꯁꯨꯝ ꯍꯤꯗꯥꯛꯀꯨꯝꯕ ꯀꯩꯒꯨꯝꯕꯁꯦ ꯌꯥꯝ ꯇꯣꯏꯅ ꯁꯨꯝ ꯆꯥꯕ ꯈꯣꯠꯄꯁꯦ ꯐꯠꯇꯦꯗꯅ ꯍꯥꯏꯗꯤ ꯍꯧꯖꯤꯛ ꯃꯣꯏꯅ ꯄꯤꯔꯤ ꯍꯤꯗꯥꯛꯁꯤꯡꯒꯨꯝꯕꯁꯤꯗꯤ ꯑꯩꯒꯤ ꯍꯥꯏꯗꯤ ꯃꯣꯏꯒꯤꯁꯤꯗꯤ ꯍꯤꯗꯥꯛ ꯑꯀꯟꯕ ꯉꯥꯛꯇꯅꯤ ꯑꯗꯨꯗꯨꯅ ꯑꯩꯁꯦ ꯁꯨꯃꯥꯏꯅ ꯆꯥꯕ ꯈꯣꯠꯄꯁꯦ ꯑꯩꯅꯁꯨ ꯄꯥꯝꯁꯨ ꯄꯥꯝꯖꯗꯦꯕ ꯑꯩꯁꯦ ꯍꯤꯗꯥꯛꯀꯨꯝꯕ ꯆꯥꯕꯁꯦ ꯑꯩꯁꯦ ꯌꯣꯠꯄꯁꯨ ꯍꯩꯇꯦꯕ ꯑꯗꯨꯗꯨꯅ ꯑꯩꯁꯦ ꯀꯩꯅꯣ ꯇꯧꯗ ꯍꯧꯖꯤꯛꯁꯦ ꯐꯗꯤ ꯐꯔꯦ ꯑꯗꯣ ꯎꯝ ꯍꯧꯖꯤꯛꯁꯦ ꯑꯃꯨꯛ ꯍꯤꯗꯥꯛꯁꯦ ꯑꯩꯁꯦ ꯂꯦꯞꯄꯒ ꯃꯇꯝ ꯈꯔ ꯑꯃꯨꯛ ꯂꯦꯞꯄꯒ ꯀꯃꯥꯏꯅ ꯇꯧꯒꯦ ꯍꯥꯏꯕꯁꯦ ꯑꯩꯁꯦ ꯌꯦꯡꯒꯦꯅ ꯇꯧ ꯅꯦ ꯑꯗꯣ ꯈꯪꯗ꯭ꯔꯤ ꯑꯗꯣ ꯅꯥꯕꯁꯦ ꯑꯗꯨ ꯅꯪꯗꯤ ꯃꯃꯥꯡꯗ ꯅꯥꯏꯌꯦ ꯀꯥꯏꯅ ꯍꯣꯁꯄꯤꯇꯥꯜꯗ ꯅꯪ ꯆꯠꯄꯗꯨꯗꯤ ꯅꯪꯗꯤ ꯀꯃꯥꯏꯅ ꯇꯧꯔꯦ
ꯑꯩꯁꯨ ꯆꯠꯂꯦ ꯍꯣꯁꯄꯤꯇꯥꯜꯁꯦ ꯃꯐꯝ ꯁꯤ ꯁꯤꯟꯗꯅ ꯑꯃꯗ ꯑꯃꯨꯛ ꯆꯠ ꯑꯃꯗꯃꯨꯛ ꯆꯠ ꯃꯥꯟꯅꯗꯕ ꯃꯐꯝꯗ ꯁꯤꯟ ꯁꯤꯜꯂꯒ ꯑꯩꯁꯦ ꯌꯦꯡꯗꯤ ꯌꯦꯡꯉꯦꯕ ꯑꯗꯣ ꯌꯦꯡꯉꯨ ꯌꯦꯡꯉꯨꯕ ꯃꯐꯝꯁꯦ ꯑꯃꯒ ꯑꯃꯒꯁꯦ ꯑꯗꯨꯝ ꯍꯥꯏꯗꯤ ꯂꯥꯏꯅꯥ ꯁꯦ ꯃꯥꯟꯅꯗꯕ ꯍꯥꯏꯇꯥꯔꯦ ꯑꯃꯗꯅ ꯑꯗꯨꯒꯤ ꯂꯥꯏꯅꯥꯅꯦ ꯍꯥꯏꯔꯛꯀꯅꯤ ꯑꯇꯣꯞꯄ ꯑꯃꯗ ꯆꯠꯂꯨꯔꯒꯅ ꯑꯇꯣꯞꯄ ꯑꯃꯒꯤ ꯂꯩꯅꯥꯅꯦ ꯁꯨꯃꯥꯏꯅ ꯈꯨꯝꯃꯛꯑꯅꯤ ꯑꯃꯒ ꯑꯃꯒ ꯑꯃꯝꯇ ꯃꯥꯟꯅꯗꯕꯅꯤꯅ ꯍꯤꯗꯥꯛꯁꯨ ꯑꯃꯝꯇ ꯃꯥꯟꯅꯗ꯭ꯔꯤꯗꯅ ꯄꯤꯔꯛꯄꯁꯦ ꯑꯗꯨꯃꯥꯏꯅ ꯄꯤꯔꯛꯄꯗꯣ ꯑꯅꯤꯃꯛ ꯇꯣ ꯍꯥꯏꯗꯤ ꯃꯥꯟꯅꯅꯕ ꯆꯥꯡꯗꯣ ꯃꯥꯟꯅꯅꯕꯁꯨ ꯐꯅꯕ ꯆꯥꯔꯛꯄꯗ ꯑꯗꯨꯝ ꯑꯩꯉꯣꯟꯗꯁꯨ ꯑꯗꯨꯝ ꯋꯥꯕꯗꯨꯗꯨꯗꯨꯒ ꯍꯤꯗꯥꯛꯁꯦ ꯃꯣꯏꯅ ꯄꯤꯔꯛꯄꯁꯦ ꯑꯗꯨꯝ ꯀꯩ ꯍꯥꯏꯅꯤ ꯃꯌꯥꯝ ꯃꯌꯥꯝ ꯑꯃꯅꯤꯈꯛ ꯄꯤꯔꯛꯄ ꯑꯣꯏꯗꯤ ꯐꯕ ꯃꯔꯤ ꯃꯉꯥ ꯃꯔꯤ ꯃꯉꯥ ꯑꯗꯨꯃꯥꯏꯅ ꯄꯤꯁꯤꯜꯂꯛꯄꯅꯤꯅ ꯑꯅꯤꯃꯛꯀꯤ ꯃꯐꯝ ꯑꯅꯤꯃꯛꯀꯤ ꯑꯗꯨꯃꯥꯏꯅ ꯇꯣꯈꯥꯏ ꯇꯣꯈꯥꯏꯅ ꯃꯌꯥꯝ ꯄꯤꯁꯤꯜꯂꯛꯄꯅꯤꯅ ꯑꯩꯁꯨ ꯑꯗꯨꯒꯤ ꯀꯩꯅꯣꯗꯣ ꯃꯥꯟꯅꯅꯕ ꯆꯥꯔꯛꯄꯗ ꯑꯩꯁꯨ ꯀꯩ ꯍꯥꯏꯅꯤ ꯏꯁꯥꯁꯦ ꯑꯇꯣꯞꯄ ꯖꯒꯥ ꯍꯥꯏꯗꯤ ꯑꯇꯣꯞꯄ ꯃꯐꯝꯗꯁꯨ ꯁꯣꯛꯂꯛꯀꯗ ꯠꯇ꯭ꯔꯥ ꯑꯩꯅꯁꯨ ꯄꯥꯈꯠꯄ ꯑꯩꯅ ꯇꯧꯔꯤꯁꯦ ꯑꯗꯣ ꯑꯗꯨꯒꯤꯁꯨ ꯅꯥꯕꯗꯤ ꯐꯅꯤꯡꯕꯅꯤꯅ ꯑꯅꯤꯃꯛꯄꯨꯗꯤ ꯑꯗꯨꯝ ꯃꯥꯟꯅꯅ ꯑꯃꯁꯨ ꯑꯃꯁꯨ ꯑꯗꯨꯝ ꯆꯥꯕꯨꯗꯤ ꯆꯥꯔꯒ ꯌꯦꯡꯉꯦꯕ ꯑꯗꯣ ꯍꯧꯖꯤꯛꯁꯤꯅ ꯑꯃꯨꯛ ꯐꯗꯤ ꯐꯔꯒ ꯑꯃꯨꯛꯃꯨꯛ ꯑꯩꯁꯦ ꯄꯨꯛ ꯅꯥꯀꯟ ꯅꯥꯆꯦꯞꯁꯤ ꯅꯥꯕꯒꯤ ꯇꯥꯏꯞꯇ ꯑꯗꯨꯝ ꯃꯔꯛ ꯃꯔꯛꯇ ꯑꯗꯨꯝ ꯇꯧꯕ ꯍꯥꯏꯇꯥꯔꯦ ꯑꯗꯨꯗꯣ ꯃꯔꯛ ꯃꯔꯛꯇ ꯇꯧꯕ ꯍꯥꯏꯁꯦ ꯑꯗꯨꯝ ꯍꯥꯏꯗꯤ ꯈꯤꯇꯪꯈꯛ ꯅꯥꯕꯣꯏꯗꯤ ꯐꯕ ꯃꯌꯥꯝ ꯑꯃ ꯀꯟꯅ ꯀꯟꯅ ꯊꯤꯜꯂꯒ ꯅꯥꯕꯗꯣ ꯑꯗꯨꯃꯥꯏꯅ ꯇꯧꯔꯛꯄꯗꯅꯦꯕꯩꯅ ꯑꯃꯨꯛꯃꯨꯛ ꯈꯥꯡꯕ ꯉꯝꯗ ꯑꯗꯨꯗꯅ ꯍꯥꯏꯗꯤ ꯌꯨꯝꯗ ꯍꯥꯏꯔꯒ ꯑꯗꯨꯃꯥꯏꯅ ꯑꯃꯨꯛ ꯍꯣꯁꯄꯤꯇꯥꯜꯗ ꯁꯤꯟ ꯁꯤꯟꯗꯅ ꯆꯠꯇꯅ ꯀꯩꯅꯣ ꯇꯧꯔꯤꯁꯦ ꯄꯩꯁꯥꯁꯨ ꯑꯗꯨꯝ ꯍꯥꯏꯗꯤ ꯃꯌꯥꯝ ꯃꯌꯥꯝ ꯆꯪꯉꯦꯗꯅ ꯑꯗꯨꯃꯥꯏꯅ ꯐꯤꯜꯗ ꯁꯤꯜꯂꯒ ꯑꯇꯣꯞꯄ ꯗꯣꯛꯇꯔ ꯁꯤꯟ ꯁꯤꯟꯗꯅ ꯆꯠꯂꯕꯅꯤꯅ ꯑꯗꯣ ꯈꯪꯗꯦ ꯍꯟꯗꯛꯁꯨ ꯑꯃꯃꯨꯛ ꯌꯦꯡꯉꯨꯕꯅꯦ ꯍꯟꯗꯛꯅ ꯑꯃꯨꯛ ꯑꯇꯣꯞꯄ ꯑꯃꯃꯨꯛ ꯄꯤꯔꯛꯑꯦ ꯒꯨꯂꯤ ꯀꯩꯀꯥꯗꯗꯣ ꯑꯗꯨꯝ ꯃꯥꯟꯅꯅꯕ ꯑꯗꯨꯝ ꯆꯥꯗꯤ ꯆꯥꯏ ꯍꯥꯟꯅꯒꯤꯗꯨꯁꯨ ꯄꯥꯔꯒꯕꯨꯗꯤ ꯆꯥꯃꯤꯟꯅꯕꯅꯦ ꯑꯗꯣ ꯈꯪꯗꯦ ꯅꯍꯥꯟꯗꯒꯤ ꯑꯃꯨꯛ ꯑꯩꯁꯦ ꯄꯨꯛꯁꯦ ꯅꯥꯀꯟ ꯑꯃ ꯁꯥꯏꯠꯁꯦ ꯅꯥꯕꯒꯤ ꯇꯥꯏꯞꯇ ꯑꯗꯨꯝ ꯈꯤꯇꯪ ꯈꯤꯇꯪ ꯇꯧꯔꯒ ꯃꯌꯥꯝꯗꯤ ꯅꯥꯗꯕꯤꯗ ꯈꯤꯇꯪ ꯈꯤꯇꯪꯗꯤ ꯇꯧꯔꯛꯄ ꯍꯥꯏꯇꯥꯔꯦ ꯑꯗꯨꯗꯨꯅ ꯑꯩꯁꯦ ꯑꯃꯨꯛ ꯄꯥꯈꯠꯇꯅ ꯌꯨꯝꯗ ꯍꯥꯏꯁꯤꯔꯥ ꯍꯥꯏꯔꯣꯏꯁꯤ ꯍꯥꯏꯅ ꯈꯟꯖꯥꯟꯅꯔꯒ ꯂꯩꯔꯝꯕꯅꯦꯕ ꯅꯪꯅ ꯆꯥꯕ ꯒꯨꯂꯤꯗꯣ ꯑꯩꯖꯦ ꯅꯪꯉꯣꯟꯗ ꯍꯪꯉꯒ ꯅꯪꯅ ꯆꯥꯕꯗꯣ ꯑꯩꯁꯨ ꯆꯥꯁꯤꯔꯥ ꯍꯥꯏꯅ ꯑꯩꯅ ꯑꯗꯨꯃꯥꯏꯅ ꯈꯜꯂꯝꯕ ꯑꯗꯨꯗꯨꯒꯤꯅꯦꯕ ꯑꯩꯁꯨ ꯅꯪꯉꯣꯟꯗ ꯐꯣꯟꯖꯦ ꯇꯧꯔꯛꯀꯦꯅꯗꯤ ꯈꯜꯂꯝꯕꯅꯦꯕ ꯑꯗꯨꯁꯤꯡꯗꯣ ꯍꯪꯕꯩ꯫ ꯊꯥꯕꯒ ꯑꯗꯒꯤ ꯊꯕꯛ ꯃꯌꯥꯝꯁꯤꯒ ꯃꯇꯝꯗꯣ ꯄꯥꯛꯅꯁꯨ ꯐꯪꯗ꯭ꯔꯦꯗꯅ ꯅꯨꯃꯤꯗꯥꯡ ꯅꯠꯇꯅ ꯑꯗꯨꯗꯨꯒꯤ ꯑꯩꯅ ꯅꯨꯃꯤꯗꯥꯡꯗ ꯈꯜꯂꯝꯕꯅꯤ ꯑꯗꯨꯗꯨꯒ ꯅꯪꯅ ꯑꯣꯏꯅ ꯇꯧꯔꯛꯄꯁꯤꯗ ꯑꯩꯁꯦ ꯃꯄꯥ ꯆꯥꯅꯔ
ꯅꯪꯒꯤ ꯍꯤꯗꯥꯛꯇꯨꯗꯤ ꯌꯨꯝꯗ ꯍꯥꯏꯗꯣꯛꯄ ꯍꯥꯏꯗꯤ ꯑꯩꯅ ꯆꯥꯕ ꯒꯨꯂꯤꯁꯦ ꯅꯪꯅ ꯆꯥꯕꯗ ꯅꯨꯡꯉꯥꯏꯔꯣꯏꯌꯦ ꯅꯪ ꯌꯨꯝꯗ ꯍꯥꯏꯗꯣꯛꯑꯣ ꯌꯨꯝꯗ ꯍꯥꯏꯔ ꯃꯇꯨꯡꯁꯤꯗ ꯄꯩꯁꯥꯒꯤ ꯌꯥꯝ ꯈꯜꯂꯨꯅꯨ ꯄꯩꯁꯥꯒꯤ ꯈꯜꯂꯒꯗꯤ ꯏꯁꯥꯁꯦ ꯑꯩꯈꯣꯏꯗꯤ ꯍꯥꯏꯗꯤ ꯂꯥꯏꯔꯤꯛ ꯇꯝꯃꯤꯕꯅꯤ ꯁꯤꯗ ꯂꯥꯏꯛ ꯇꯝ ꯏꯕꯅꯤꯅ ꯏꯁꯥꯁꯦ ꯁꯣꯛꯑꯒꯗꯤ ꯑꯩꯈꯣꯏꯁꯦ ꯀꯔꯝꯃꯥꯏꯅ ꯂꯥꯏꯔꯤꯛꯁꯦ ꯇꯝꯕ ꯉꯝꯅꯤ ꯑꯗꯨꯗꯨꯅ ꯅꯪ ꯄꯩꯁꯥ ꯅꯨꯡꯁꯥꯒꯤꯁꯨ ꯌꯥꯝ ꯈꯟꯖꯜꯂꯨꯅꯨ ꯅꯪꯉꯣꯟꯗ ꯒꯨꯂꯤ ꯆꯥꯕ ꯈꯣꯠꯄꯗꯨꯕꯨꯗꯤ ꯃꯌꯥꯝꯕꯨꯗꯤ ꯍꯣꯏ ꯒꯨꯂꯤ ꯆꯥꯕ ꯍꯥꯏꯁꯦ ꯏꯁꯥꯗꯕꯨꯗꯤ ꯀꯣꯟꯅ ꯐꯜꯂꯛꯑꯣꯏꯗꯨꯣꯏꯅꯦ ꯑꯗꯨ ꯑꯣꯏꯇꯥꯔꯁꯨ ꯍꯥꯏꯗꯤ ꯅꯪꯅ ꯁꯨꯝ ꯅꯁꯥꯗ ꯋꯥꯔꯒ ꯅꯥꯔꯒ ꯂꯩꯔꯒ ꯒꯗꯤ ꯀꯃꯥꯏꯅ ꯅꯪ ꯑꯃꯨꯛ ꯂꯥꯏꯔꯤꯛ ꯃꯈꯥꯁꯤꯗ ꯑꯃꯨꯛ ꯇꯝꯕ ꯉꯝꯃꯤ ꯅꯁꯥꯗꯣ ꯌꯨꯝ ꯌꯨꯝꯒꯤ ꯃꯤ ꯂꯩꯗꯅ ꯁꯦꯕꯥ ꯇꯧꯕꯤꯅꯤ ꯍꯥꯏꯕꯁꯨ ꯅꯠꯇꯦ ꯅꯪꯅ ꯊꯟꯗꯅꯤ ꯁꯪꯗꯅꯩ ꯋꯥꯖꯗꯣꯏꯁꯦ ꯑꯗꯨꯗꯨꯅ ꯅꯪ ꯌꯥꯔꯤꯉꯩ ꯑꯗꯨꯝ ꯌꯨꯝꯗ ꯍꯥꯏꯔꯣ ꯌꯨꯝꯗ ꯍꯥꯏꯔ ꯃꯇꯨꯡꯁꯤ ꯗ ꯅꯪꯒꯤ ꯁꯤ ꯁꯤ ꯀꯃꯥꯏꯅ ꯇꯧꯕꯅꯣ ꯈꯣꯠꯄ ꯀꯄꯅꯣ ꯍꯥꯏꯗꯣ ꯗꯣꯛꯇꯔꯗ ꯐꯖꯅ ꯌꯦꯡꯗ꯭ꯔꯕꯗꯤ ꯅꯪ ꯑꯩꯒꯤ ꯌꯨꯒꯨꯂꯤꯁꯦ ꯑꯩꯒ ꯅꯪꯒꯁꯦ ꯍꯥꯏꯕꯗꯤ ꯅꯪ ꯄꯨꯛ ꯅꯥꯔꯁꯨ ꯑꯩꯒꯤꯁꯤꯅ ꯀꯃꯥꯏꯅ ꯇꯧꯕꯅꯣ ꯅꯪꯒꯤꯁꯤꯒ ꯃꯥꯟꯅꯔꯤꯔ ꯄꯔꯥ ꯑꯗꯨꯣ ꯈꯪꯕ ꯅꯠꯇꯦ ꯑꯗꯨꯗꯨꯅ ꯅꯪ ꯌꯨꯝꯗ ꯍꯥꯏꯔꯣ ꯌꯨꯝꯗ ꯍꯥꯏꯔ ꯃꯇꯨꯡꯁꯤꯗ ꯅꯪꯅ ꯐꯔꯛ ꯅꯪꯅ ꯊꯟꯗ ꯆꯠꯄ ꯈꯣꯠꯄ ꯐꯔꯛ ꯇꯥꯅꯤ ꯍꯥꯏꯔꯁꯨ ꯑꯩꯉꯣꯟꯗ ꯍꯥꯏꯔꯛꯑꯣ ꯑꯗꯨꯗꯨꯒ ꯑꯩꯒ ꯆꯠꯃꯤꯟꯅꯔꯁꯦ ꯑꯗꯨꯃꯥꯏꯅ ꯇꯧꯔꯁꯦ ꯑꯩꯁꯦ ꯅꯪꯉꯣꯟꯗ ꯑꯃꯨꯛ ꯄꯥꯎꯁꯦ ꯀꯣꯟꯅ ꯑꯃꯨꯛ ꯐꯥꯎꯔꯛꯑꯒ ꯍꯧꯖꯤꯛꯀꯤꯗꯤ ꯑꯩꯁꯦ ꯍꯥꯏꯕꯗꯤ ꯆꯥꯛ ꯆꯥꯕꯩ ꯃꯇꯝ ꯌꯧꯁꯜꯂꯛꯑꯦ ꯑꯗꯨꯅ ꯊꯝꯃꯒꯦ